ꯍꯥ ꯅꯪ ꯀꯩꯗꯧꯔꯤꯒꯦ
ꯍꯥꯥ
ꯀꯩꯗꯧꯔꯤꯒꯦ
ꯆꯥꯛ ꯊꯣꯉꯝꯕꯟꯅꯦ
ꯎꯝ ꯑꯩꯗꯤ ꯅꯪ ꯆꯤꯟꯕ꯭ꯔꯥ ꯍꯥꯢꯅ
ꯇꯤ ꯆꯤꯜꯂꯝꯃꯦ ꯍꯧꯖꯤꯛ ꯑꯃꯨꯛ ꯉꯥꯏꯇꯪ ꯍꯥꯡꯉꯦ
ꯉꯁꯥꯏꯒꯤꯅꯦ ꯑꯩ ꯌꯥꯈꯤꯗ꯭ꯔꯕꯒꯤꯅꯦ ꯇꯧꯗ꯭ꯔꯤꯕ ꯑꯩ ꯑꯗꯨꯒꯤ
ꯑꯣ ꯑꯩꯗꯤ ꯍꯧꯖꯤꯛꯇꯗ ꯊꯕꯛ ꯄꯣꯊꯥꯔꯛꯄꯗ ꯉꯥꯏꯔꯤ ꯏꯕꯦꯝꯃ ꯉꯁꯥꯏꯗꯩ ꯆꯤꯟꯕꯒꯤ
ꯑꯩꯅ ꯃꯌꯥꯝ ꯆꯤꯝꯍꯟꯕꯤꯌꯦꯕꯣ
ꯆꯤꯜꯂꯦ ꯆꯤꯜꯂꯦ ꯏꯕꯦꯝꯃ ꯄꯣꯊꯥꯕ ꯁꯪꯗꯦ
ꯑꯩ ꯌꯥꯝ ꯌꯦꯠꯂꯦ ꯁꯥꯎꯕꯤꯕ ꯌꯥꯗꯦꯀꯣ
ꯀꯩꯗꯧꯕꯩ ꯁꯥꯎꯗꯣꯏꯅꯣ ꯁꯥꯎꯗꯦ ꯍꯥꯏꯕ ꯀꯩꯗꯧꯔꯝꯃꯤꯅꯣ
ꯃꯈꯥꯗ ꯀꯨꯝꯃꯨꯔꯒ ꯀꯥꯈꯠꯂꯛꯄꯗ ꯉꯥꯏꯔꯤ
ꯀꯩꯗꯧꯔꯨꯔꯦꯕ
ꯃꯈꯥꯗ ꯀꯨꯝꯃꯨꯕ
ꯑ ꯀꯩꯗꯧ ꯀꯨꯝꯃꯨꯔꯤꯕ
ꯉꯁꯤꯗꯣ ꯌꯦꯟ ꯆꯥꯅꯤꯡꯃꯟꯕꯒꯤ ꯀꯦꯖꯤ ꯃꯈꯥꯏ ꯑꯃ ꯂꯩꯌꯦꯕ
ꯎꯝ
ꯗꯨꯒꯤꯅꯦꯗ
ꯎꯝ ꯀꯅꯥꯅ ꯊꯣꯡꯗꯣꯏꯅꯣ
ꯏꯃꯥꯟꯅꯕꯤ ꯑꯃꯅꯥ ꯊꯣꯡꯒꯅꯤ
ꯊꯣꯡꯕꯗꯤ ꯀꯩꯗ ꯊꯣꯡꯒꯦ ꯃꯣꯏ ꯊꯣꯡꯐꯝꯗ ꯊꯣꯡꯕ꯭ꯔꯥ
ꯆꯨꯂꯥ ꯗ
ꯀꯥꯢꯗ
ꯆꯨꯂꯥ ꯈꯪꯕ꯭ꯔꯣ
ꯈꯪꯗꯤꯌꯦ ꯀꯃꯥꯏ ꯇꯧꯒꯦ
ꯂꯩꯕꯥꯛꯅ ꯍꯥꯏꯗꯣꯏꯔꯥ ꯁꯤꯃꯦꯟꯅ ꯍꯥꯏꯗꯣꯏꯔꯥ ꯕꯤꯂꯥꯝꯕꯥꯇꯤꯅ ꯍꯥꯏꯗꯣꯏꯔꯣ ꯒ꯭ꯌꯥꯟꯃꯦꯟ ꯇꯥꯗꯦ ꯑꯗꯣ ꯑꯗꯨꯅ ꯁꯥ ꯍꯥꯢꯕ
ꯀꯌꯥꯝ ꯂꯩꯒꯦ ꯑꯗꯨꯒꯨꯝꯕ
ꯃꯌꯥꯝ ꯌꯣꯟꯕꯅꯦꯍꯦ ꯑꯗꯣ ꯑꯩꯈꯣꯏꯅ ꯂꯩꯕ ꯑꯗꯨꯗꯨꯒ ꯑꯗꯨꯗꯨ ꯃꯔꯛꯇꯅꯦ ꯎꯝ ꯑ ꯀꯩ ꯍꯥꯏꯗꯣꯏꯅꯣ ꯋꯦꯔ ꯋꯦꯔ ꯅꯠꯇꯦꯅꯦ ꯀꯩꯍꯥꯏꯅꯤ ꯇꯔꯥꯒꯨꯝꯕ ꯆꯠꯀꯅꯦꯕ ꯈꯪꯕ꯭ꯔꯥ
ꯑꯥ
ꯑꯗꯨꯒꯤ ꯇꯔꯥ ꯆꯠꯄꯗꯨꯅ ꯇꯧꯔꯒ ꯇꯔꯥꯗꯨ ꯆꯠꯄꯗꯨꯅ ꯇꯧꯔꯒ ꯇꯧꯗꯣꯏꯕ ꯑꯗꯨꯗꯨꯅ ꯑꯗꯨꯗ ꯃꯩ ꯖꯦꯛ ꯍꯥꯞꯀꯅꯤꯕ ꯑꯗꯨꯗꯨ ꯖꯦꯛ ꯊꯤꯜꯂꯒ ꯍꯥꯏꯗꯤ ꯑꯗꯨꯗ ꯍꯧꯖꯤꯛꯀꯤ ꯇꯔꯥꯗꯨꯗꯅꯦ ꯔꯦꯠ ꯔꯦꯠ ꯉꯥꯜꯂꯛꯀꯅꯦꯕ ꯃꯩ ꯆꯪꯕꯀꯥꯟꯗ ꯏꯂꯦꯛꯇ꯭ꯔꯤꯛꯅꯤ ꯏꯂꯦꯛꯇ꯭ꯔꯤꯛꯀꯤꯅꯤ ꯏꯂꯦꯛꯇ꯭ꯔꯤꯛꯀꯤꯅꯦꯕ ꯌꯥꯝ ꯋꯥꯅ ꯂꯩꯌꯦ ꯅꯪ ꯅꯃꯥꯟꯅꯕꯤꯁꯦ ꯅꯪ ꯈꯪꯗꯕꯣ
ꯈꯪꯗꯦ
ꯅꯪꯗꯤ ꯒ꯭ꯌꯥꯁ ꯒ꯭ꯌꯥꯁꯇ ꯇꯧꯔꯝꯅꯤ ꯀꯣ
ꯌꯥꯔꯦ ꯌꯥꯔꯦ ꯀꯥꯏꯗꯩꯅꯣ ꯍꯧꯖꯤꯛꯀꯥꯟ ꯒ꯭ꯌꯥꯁ ꯐꯪꯕ ꯌꯥꯝ ꯂꯨꯏ ꯏꯕꯦꯝꯃ ꯒ꯭ꯌꯥꯁ ꯐꯪꯉꯁꯨ ꯌꯥꯝ ꯇꯥꯡꯅ ꯐꯪꯉꯦꯕ ꯍꯥꯏꯗꯤ ꯍꯧꯖꯤꯛꯀꯥꯟ ꯈꯪꯗꯦ ꯒ꯭ꯌꯥꯁ ꯌꯥꯝ ꯇꯥꯡꯉꯦ
ꯎꯝ
ꯑꯩꯅ ꯊꯣꯡꯕ ꯏꯟꯁꯥꯡ ꯆꯥꯅꯤꯡꯗ꯭ꯔꯣ
ꯌꯥꯝ ꯆꯥꯅꯤꯡꯉꯦ
ꯅꯪꯗꯤ ꯆꯥꯅꯤꯡꯉꯝꯃꯔꯣꯏꯅꯦ ꯉꯁꯤ ꯌꯦꯟ ꯊꯣꯡꯗꯣꯏꯅꯤꯅ ꯆꯥꯅꯤꯡꯕ ꯐꯥꯎꯔꯝꯃꯔꯣꯏ
ꯏꯁ ꯃꯅꯤꯄꯨꯔꯒꯤ ꯃꯍꯥꯎꯒ ꯃꯥꯟꯅꯕ ꯅꯠꯇꯦꯍꯦ ꯅꯪꯁꯨ
ꯀꯃꯥꯏꯅ ꯊꯣꯡꯒꯦ ꯍꯥꯏꯔꯤꯖꯦ
ꯃꯣꯢꯗꯤ ꯅꯣꯢꯒꯤ ꯂꯣꯢ ꯁꯨ ꯄꯨꯔꯒ ꯊꯣꯡꯉꯤꯅꯦꯕ ꯁꯤꯗꯗꯤ ꯄꯣꯡꯊꯣꯡ ꯊꯣꯡꯉꯤꯅꯤꯅ ꯀꯌꯥꯝ ꯀꯨꯢꯅꯒ
ꯃꯤ ꯀꯅꯥ ꯀꯅꯥꯅ ꯆꯥꯗꯣꯏꯅꯣ
ꯈꯣꯏ ꯑꯍꯨꯝ
ꯅꯣꯢ ꯑꯍꯨꯝ
ꯎꯝ ꯏꯕꯥꯅꯤꯗꯪ ꯀꯦꯖꯤ ꯃꯈꯥꯏ ꯑꯃ ꯆꯥ ꯉꯝꯗꯦꯕ ꯑꯗꯨꯝ ꯅꯣꯡꯉꯥꯟꯕꯕꯨꯛ ꯈꯥꯛꯑꯦ
ꯅꯕꯥꯅꯤꯗꯤ ꯅꯣꯏ ꯔꯨꯝ ꯃꯦꯠꯂꯣ ꯀꯩꯅꯣ
ꯑꯧ ꯏꯕꯥꯅꯤ ꯍꯥꯟꯅ ꯂꯩꯔꯝꯃꯦꯅ ꯍꯧꯖꯤꯛ ꯏꯟꯂꯩ ꯑꯩꯈꯣꯏ ꯆꯥꯛ ꯆꯥꯃꯤꯟꯅꯕꯗꯣ ꯏꯃꯥꯟꯅꯕꯤ ꯑꯃꯒꯤ ꯔꯨꯝꯃꯦꯠ ꯅꯠꯇꯦꯕ
ꯑꯣ
ꯑꯃꯗꯤ ꯀꯩꯅꯣꯗꯒꯤꯅꯦꯕ ꯑ ꯑꯩꯈꯣꯏꯔꯨꯝ ꯊꯪꯅꯕꯗꯒꯤ ꯑꯈꯣꯢ ꯀꯣꯔꯁ ꯄꯨꯟꯕ
ꯑꯣ ꯑꯍꯥꯎꯕꯅꯤꯅꯦ ꯆꯥꯗꯣꯏꯁꯦ
ꯑꯍꯥꯎꯕ ꯅꯠꯇꯦ ꯑꯝ ꯍꯣꯏ ꯑꯍꯥꯎꯕ ꯑꯣꯏꯔꯁꯨ ꯑꯗꯨꯗ ꯊꯣꯡꯕꯅ ꯍꯦꯟꯅ ꯌꯥꯝ ꯍꯥꯎꯕꯅꯦ ꯍꯥꯏꯕ
ꯌꯨꯝꯗ ꯊꯣꯛꯂꯛꯑꯣ ꯁꯤ ꯈꯛꯇꯅꯦ ꯑꯩꯅ ꯍꯥꯏꯅꯤꯡꯕ
ꯌꯥꯔꯦ ꯢꯆꯦ
ꯎꯝ
ꯏꯇꯥ
ꯑꯍꯥ ꯅꯣꯛꯀꯦ ꯑꯗꯨꯗꯤ
ꯢꯁꯢꯁ ꯅꯣꯛꯑꯣ ꯅꯣꯛꯑꯣ ꯌꯥꯝ ꯅꯣꯛꯑꯣ
ꯍꯝ ꯑꯩꯁꯦ ꯐꯤꯂꯝ ꯌꯦꯡꯗꯧꯕ ꯃꯌꯥꯝ ꯂꯩꯌꯦꯕ ꯁꯪꯗꯕꯒꯤ ꯑꯩꯅ ꯁꯨꯡꯌꯦꯡ ꯌꯦꯡꯗ꯭ꯔꯦꯕ
ꯑꯁ ꯅꯪꯁꯦ ꯌꯥꯝꯅ ꯗꯤꯁꯇꯔꯞ ꯇꯧꯔꯦ ꯑꯗꯨꯗꯤ ꯑꯩꯅ
ꯀꯩꯅꯣꯍꯦ ꯀꯩꯔꯤꯒꯤ ꯗꯤꯁꯇꯔꯞꯅꯣ ꯅꯪ ꯊꯥꯖꯤꯜꯂꯛꯎꯔꯥ ꯍꯝꯍꯝ ꯍꯥ
ꯐꯥꯒꯤ ꯇꯧꯅꯤꯗ
ꯌꯦꯡꯗꯔꯗꯝꯅꯦ ꯑꯩ ꯈꯪꯗꯦ ꯑꯗꯨꯝ ꯑꯩꯗꯣ ꯅꯨꯃꯤꯗꯥꯡ ꯆꯥꯛ
ꯀꯩꯀꯩꯅꯣ ꯈꯔ ꯐꯖꯕ ꯑꯝꯇ ꯍꯥꯏꯔꯛꯎꯅꯦ ꯑꯩꯁꯨ ꯑꯝꯇ ꯌꯦꯡꯒꯦ ꯐꯖꯕ ꯑꯝꯇ ꯍꯥꯏꯔꯛꯑꯣ ꯐꯖꯕ ꯑꯝꯇ ꯍꯥꯏꯔꯑꯣ ꯑꯩꯁꯨ ꯑꯝ ꯌꯦꯡꯖꯦ
ꯂꯂꯥꯜꯂꯦꯟ ꯌꯦꯡꯉꯣ ꯑꯩꯁꯨ ꯌꯦꯡꯗꯣꯏꯅꯦ ꯃꯤ ꯍꯥꯏꯔꯛꯄꯅꯦ ꯂꯂꯥꯂꯦꯟ
ꯀꯩꯒꯤꯅꯣ
ꯑ ꯅꯨꯄꯤꯅ ꯁꯤ ꯔꯣ ꯅꯦ ꯀꯣ
ꯑꯩꯅ ꯍꯥꯏꯕꯗꯤ ꯀꯩꯂꯝ ꯀꯩ ꯀꯔꯝꯕ ꯀꯩꯅꯣꯒꯤꯅꯣ ꯍꯥꯏꯕ
ꯀꯩꯅꯣ
ꯀꯔꯝꯕ ꯀꯟꯇ꯭ꯔꯤꯒꯤꯅꯣ
ꯀꯟꯇ꯭ꯔꯤꯒꯥꯗꯤ ꯈꯪꯗꯦꯍꯦ
ꯃꯥ ꯀꯣꯔꯤꯌꯥ ꯁꯦꯅꯥ ꯑꯝꯇꯁꯨ ꯈꯪꯗꯦ
ꯍꯥꯥ ꯍꯣꯂꯤꯋꯨꯠꯅꯦ ꯍꯣꯂꯤꯋꯨꯠꯅꯦ ꯍꯥꯏꯕ
ꯎꯝ
ꯈꯪꯗꯦ ꯐꯖꯩ ꯍꯥꯏꯌꯦ ꯌꯥꯝꯅ ꯑꯗꯣ ꯑꯩ ꯌꯦꯡꯗꯣꯏꯅꯦ ꯑꯩꯁꯨ ꯈꯪꯗꯦ ꯉꯁꯤ ꯍꯌꯦꯡ ꯌꯦꯡꯗꯣꯏꯅꯦ ꯑꯗꯣ ꯅꯨꯄꯥꯖꯤꯒ ꯅꯨꯄꯤꯖꯤꯒꯁꯦ ꯌꯥꯝ ꯀꯟꯅ ꯅꯨꯡꯁꯤꯅꯔꯝꯃꯦ ꯍꯥꯏꯌꯦꯕ ꯑꯗꯨꯒ ꯎꯝ ꯀꯩꯅꯣ ꯅꯨꯄꯤꯖꯤꯅ ꯏꯁꯩꯗ ꯄꯥꯝꯃꯦ ꯍꯥꯏꯕ꯭ꯔꯥ ꯀꯩꯅꯣꯝꯃ ꯍꯥꯏꯕꯅꯦ ꯑꯗꯨꯒ ꯅꯨꯄꯥꯖꯤꯅ ꯃ꯭ꯌꯨꯖꯤꯛꯇ ꯄꯥꯝꯃꯦ ꯃꯦ ꯍꯥꯏꯕ꯭ꯔꯥ ꯑꯗꯨ ꯃꯇꯝ ꯈꯔ ꯃꯣꯏꯅꯤꯖꯦ ꯂꯥꯞ ꯊꯣꯛꯅꯧꯔꯕ ꯍꯥꯏꯗꯤ ꯑꯃꯅ ꯑꯃꯒꯤ ꯑꯥ ꯃꯣꯏꯗꯣ ꯁꯨꯝ ꯃꯣꯏꯒꯤ ꯁꯤꯟꯐꯝꯗꯨꯗ ꯑꯥ ꯃꯥꯏ ꯑꯣꯟꯁꯤꯟꯅꯈꯤꯕ ꯍꯥꯏꯇꯥꯔꯦ ꯑꯗꯨꯒ ꯃꯣ ꯃꯣꯏ ꯑꯅꯤꯁꯦ ꯂꯣꯏꯅ ꯂꯥꯏꯔꯕ ꯉꯥꯛꯇꯗꯤ ꯑꯣꯏ ꯍꯥꯏꯕꯅꯦꯕ ꯑꯗꯨꯒ ꯑ ꯅꯨꯄꯤꯖꯤꯅ ꯑꯇꯣꯞꯄ ꯅꯨꯄꯥꯗ ꯂꯨꯍꯣꯡꯉꯝꯃꯦ ꯍꯥꯏꯕ꯭ꯔꯣ ꯀꯩꯅꯣꯝ ꯍꯥꯏꯕꯅꯦ ꯄꯥꯖꯤꯅ ꯊꯤꯔꯛꯄ ꯀꯥꯟꯗ ꯑꯗꯨꯒꯨꯝꯕꯤꯗꯣ ꯑꯣꯏꯕꯅꯦ ꯑꯗꯨ ꯌꯥꯝ ꯅꯨꯡꯉꯥꯏ ꯍꯥꯏꯌꯦ ꯑꯩ ꯑꯗꯨ ꯌꯦꯡꯗꯣꯏꯅꯦ
ꯎꯝ
ꯌꯦꯡꯉꯣ ꯅꯪꯁꯨ
ꯎꯝ ꯁꯦ
ꯐꯖꯩ ꯍꯥꯏꯕꯅꯦ
ꯎꯝ
ꯊꯣꯡꯕ ꯍꯧꯒꯤꯔꯣꯏꯗ꯭ꯔꯣ
ꯊꯣꯡꯕ ꯅꯨꯡꯊꯥꯡꯒ ꯇꯥꯗ꯭ꯔꯤꯌꯦ ꯅꯨꯡꯊꯥꯡ ꯇꯥꯗ꯭ꯔꯤꯌꯦ
ꯅꯣꯔꯤꯕꯣ
ꯍꯧꯖꯤꯛ ꯀꯌꯥ ꯇꯥꯔꯒꯦ ꯇꯔꯦꯠ ꯈꯥꯏ ꯉꯜꯂꯤꯌꯦ ꯉꯥ ꯎꯅꯔꯒ ꯁꯦꯝꯃꯗꯕꯅꯦ ꯑꯣ ꯉꯩꯍꯥꯛ ꯂꯩꯔꯒ ꯌꯥꯆꯪꯉꯛꯏꯕ ꯀꯟꯅ ꯍꯧꯖꯤꯛ ꯎꯝ ꯑꯗꯨ ꯀꯩꯗꯧꯗꯣꯏꯅꯣ ꯁꯤ ꯂꯣꯏꯔꯒ
ꯑꯥ
ꯀꯩꯗꯧꯗꯣꯏꯅꯣ ꯁꯤ ꯂꯣꯏꯔꯒ
ꯐꯤ ꯁꯥꯔꯨꯗꯣꯢꯅꯦ
ꯁꯤ ꯅꯪ ꯊꯕꯛ ꯌꯥꯝ ꯄꯩꯁꯥꯒ ꯌꯥꯝ ꯇꯥꯜꯂꯒ ꯂꯩ ꯑꯩꯁꯨ ꯄꯩꯁꯥ ꯈꯔ ꯄꯤꯌꯣꯗ
ꯑꯁ ꯌꯥꯔꯦ ꯕꯦꯝꯃ ꯄꯩꯁꯥ ꯇꯥꯜꯂꯤꯌꯦ ꯄꯩꯁꯥꯒ ꯐꯪꯗꯦ ꯑꯩ
ꯑꯦ ꯆꯜꯂꯣꯍꯦ ꯐꯤ ꯁꯥꯏꯗꯨꯕꯨ
ꯁꯥꯏꯌꯦꯕ ꯑꯗꯨ ꯑꯣꯏꯔꯁꯨ ꯌꯥꯝ ꯐꯪꯗꯦꯕ ꯂꯪ ꯂꯩꯕꯗ ꯑꯗꯨꯝ ꯆꯠꯂꯦ ꯄꯩꯁꯥꯗꯣ
ꯅꯣꯏ ꯃꯥꯗ ꯄꯤꯁꯟꯕ꯭ꯔꯣ ꯅꯠꯇ꯭ꯔ ꯅꯪꯅ ꯂꯣꯏ ꯑꯣꯏꯕ꯭ꯔꯣ
ꯑꯦ ꯑꯩꯈꯣꯏꯃꯥꯏ ꯐꯤꯅꯦ ꯑꯩꯅ ꯁꯥ ꯑ ꯁꯥꯕ ꯍꯥꯏꯗꯤ ꯑꯩꯅ ꯅꯥꯀꯟꯗ ꯐꯝꯃꯒ ꯌꯥꯎꯕꯗꯨꯅꯤꯗ ꯑꯩ ꯐꯤ ꯁꯥꯗꯦ ꯑꯩꯈꯣꯏ ꯃꯥꯅ ꯁꯥꯔꯒ ꯑꯩꯅ ꯌꯥꯎꯍꯧꯕꯅꯦ ꯅꯥꯀꯟꯗ
ꯎꯝ
ꯐꯤ ꯔꯥꯅꯤ ꯃꯆꯨꯗ ꯈꯣꯡꯗ꯭ꯔꯨꯝ ꯈꯣꯡꯗ꯭ꯔꯨꯝ ꯃꯆꯨꯁꯦ ꯌꯥꯝ ꯁꯪꯅꯤꯡꯉꯦ ꯀ꯭ꯔꯤꯝ ꯃꯆꯨꯅ
ꯈꯣꯡꯗ꯭ꯔꯨꯝ ꯃꯆꯨ ꯈꯣꯡꯗ꯭ꯔꯨꯝ ꯃ ꯑ ꯈꯣꯡꯗ꯭ꯔꯨꯝ ꯃꯀꯨ ꯃꯆꯨꯗꯨꯗꯤ ꯀꯩꯅꯣ ꯅꯠꯇ꯭ꯔꯣ ꯒ꯭ꯔꯤꯟ ꯑꯣꯢ ꯀꯩ ꯑꯣꯏ ꯇꯧꯕꯗꯣ
ꯑ ꯒ꯭ꯔꯤꯟ ꯑꯄꯥꯞꯄ ꯍꯥꯏꯒꯗ꯭ꯔꯥ
ꯑ ꯌꯥꯝ ꯐꯖꯕꯅꯦ ꯑꯩ ꯏꯆꯦꯒꯤ ꯁꯥꯔꯝꯕꯗꯣ ꯈꯨꯠ ꯆꯠꯇꯤ ꯂꯣꯏꯔꯦ
ꯑꯗꯣ ꯍꯧꯖꯤꯛꯅ ꯑꯃꯨꯛ ꯈꯔ ꯑꯃꯨꯛ ꯍꯟꯊꯔꯛꯄ ꯃꯥꯜꯂꯦ
ꯈꯪꯗꯦ ꯑꯗꯣ ꯑꯅꯧꯕꯤꯅ ꯏꯟꯕꯗ ꯌꯥꯝ ꯐꯖꯕꯅꯦꯕ ꯃꯧ ꯑꯅꯧꯕꯤꯅ ꯏꯟꯕꯗ
ꯑꯣ ꯈꯪꯗꯦ ꯍꯌꯦꯡ ꯀꯣꯂꯦꯖ ꯆꯠꯀꯗ꯭ꯔꯣ
ꯍꯌꯦꯡꯁꯦ ꯒ꯭ꯌꯥꯟꯃꯦꯟ ꯇꯥꯗ꯭ꯔꯤꯌꯦ ꯍꯥꯏꯗꯤ ꯉꯁꯤ ꯑꯦꯛꯖꯥꯝ ꯂꯕꯅꯤꯅꯣ ꯍꯌꯦꯡꯁꯦ ꯍꯌꯦꯡ ꯇꯪꯅꯤꯗꯅ ꯑꯗꯣ ꯅꯣꯡꯉꯥꯜꯂ ꯁꯨꯇꯤ ꯂꯩꯔꯦꯗꯅ ꯑꯗꯨꯗꯨꯒꯤ ꯆꯠꯁꯦꯔꯥ ꯑꯩꯈꯣꯏ ꯀꯣꯂꯦꯖꯁꯦ ꯄ ꯕꯦꯔꯥ ꯀꯥꯏꯕ ꯑꯗꯨ ꯖꯥ ꯎ ꯂꯥꯛꯇꯦ ꯂꯥꯛ ꯆꯠꯂꯔꯣꯏꯁꯤꯔ ꯈꯜꯂꯤꯅꯤ ꯑꯩꯗꯤ ꯄꯨꯂꯞ ꯆꯠꯂꯔꯣꯏꯁꯤꯔꯥ ꯍꯥꯏꯅꯍꯧꯕꯅꯦꯕ ꯗꯣ ꯈꯪꯗꯦ ꯆꯠꯀꯦꯔꯥ ꯆꯠꯂꯣꯏꯒꯦꯔꯥ ꯒꯌꯥꯟꯃꯦꯟ ꯇꯥꯗꯦꯕ
ꯍꯌꯦꯡ ꯀꯩꯒꯤꯅꯣ ꯍꯥꯏꯖꯦ
ꯀꯩꯝ ꯂꯩꯇꯦ ꯗꯣ ꯍꯌꯦꯡ ꯂꯣꯏꯔꯒ ꯁꯨꯇꯤ ꯂꯩꯗꯅ ꯍꯪꯆꯤꯠ ꯑꯗꯨꯗꯨꯒꯤ ꯁꯨꯝ ꯆꯠꯅꯤꯡꯗ꯭ꯔꯦ ꯍꯥꯏꯕ ꯉꯥꯏꯍꯥꯛ ꯑꯦꯛꯖꯥꯥꯡ ꯇꯧꯔꯨꯕꯒꯤ ꯁꯨꯝ ꯗꯨꯗꯤ ꯃꯣꯏ ꯃꯣꯏ ꯐꯖꯅ ꯆꯠꯂꯔꯣꯏꯁꯤꯔꯥ ꯒꯨꯝꯕ ꯇꯧꯅꯥꯥꯥ ꯍꯧꯕꯅꯦꯕ ꯑꯗꯨ ꯈꯪꯗꯦ ꯆꯠꯀꯦꯔꯥ ꯆꯠꯂꯣꯔ ꯒ꯭ꯌꯥꯟ ꯃꯦꯟꯅ ꯇꯥꯗꯦ
ꯑꯥ ꯆꯤꯠ ꯁꯟꯗꯦ
ꯎꯝ
ꯍꯥꯥ
ꯀꯩ ꯍꯥꯏꯕ
ꯃꯟꯗꯦꯗꯩ ꯐꯖꯅ ꯆꯠꯇꯣꯏꯔꯑꯕ
ꯍꯣꯏ ꯑꯗꯣ ꯈꯪꯗꯦ ꯍꯌꯦꯡ ꯗꯥꯎ ꯌꯥꯗ꯭ꯔꯗꯤ ꯆꯠꯈꯤꯕꯁꯨ ꯌꯥꯏ
ꯆꯠꯂꯣ ꯆꯠꯂꯣ ꯐꯖꯅ ꯐꯖꯅ ꯀ꯭ꯂꯥꯁꯇꯣ ꯌꯥꯎ ꯍꯥ
ꯅꯣꯢꯒꯤꯗꯤ ꯃꯥꯁꯕꯪꯒ ꯂꯩꯇ꯭ꯔꯣ
ꯃꯥꯁ ꯕꯪ ꯍꯥꯏꯔꯣ
ꯎꯝ
ꯈꯪꯗꯦ ꯀꯩꯅꯣ ꯃꯥꯁ ꯕꯪ ꯑꯕꯣ
ꯑꯁ ꯅꯣꯏ ꯄꯨꯂꯞ ꯕꯪ ꯇꯧꯕꯒꯨꯝꯕ ꯂꯩꯇꯕ꯭ꯔꯣ
ꯂꯩꯇꯦꯍꯦ
ꯌꯥꯝ ꯐꯩꯌꯦꯅꯦ
ꯑꯩꯈꯣꯏ ꯀ꯭ꯂꯥꯁ ꯕꯪ ꯇꯧꯕ ꯌꯥꯗꯦꯗ ꯀꯥꯏꯗꯩꯅꯣ ꯑꯩꯈꯣꯏ ꯃꯦꯝ ꯁꯥꯊꯤꯕ ꯑꯃ ꯌꯥꯎꯋꯦ ꯑꯩꯈꯣꯏ ꯏꯃꯥꯟꯅ ꯕꯤ ꯑꯃ ꯅꯣꯡꯃ ꯀ꯭ꯂꯥꯁ ꯃꯥꯖꯦ ꯑ ꯑꯦꯟ ꯁꯤ ꯁꯤ ꯌꯥꯎꯋꯦꯕꯀꯣ ꯑꯗꯨꯗꯨꯒꯤ ꯑꯝ ꯀꯩꯅꯣ ꯇꯧꯔꯒ ꯀ
ꯑ ꯃꯥꯗꯤ ꯁꯨꯝ ꯋꯥꯕꯒꯤ ꯍꯥꯏꯗꯤ ꯄꯨꯡ ꯇꯔꯨꯛ ꯑꯗꯨꯋꯥꯏ ꯊꯣꯛꯂꯛꯄꯒꯤ ꯋꯥꯔꯕꯅꯤꯅ ꯑꯗꯨꯝ ꯀꯩꯅꯣ ꯊꯣꯛꯎꯕ ꯍꯥꯏꯇꯥꯔꯦ ꯋꯥꯡꯃ ꯂꯥꯜꯂꯒ ꯑꯗꯨꯗ ꯃꯦꯝꯅ ꯐꯣꯟ ꯇꯧꯔ ꯀꯧꯁꯜꯂꯤꯅꯦ ꯑꯗꯨꯒ ꯀ꯭ꯂꯥꯁ ꯌꯥꯎꯗꯦꯅ ꯉꯥꯡꯉꯤꯅꯦ ꯏꯕꯦꯝꯃ ꯁꯥꯊꯤ ꯕꯪ ꯇꯧꯕꯒ ꯌꯥꯕ ꯅꯠꯇꯦ
ꯌꯥꯝ ꯁꯥꯊꯤꯕ ꯑꯃ ꯂꯩꯔꯝꯃꯦꯍꯦ
ꯁꯥꯊꯤꯖꯥꯠꯅꯤ ꯏꯕꯦꯝꯃ ꯈꯣꯢ ꯑꯁ ꯁꯥꯊꯤꯕꯗ ꯀꯩ ꯍꯥꯏꯅꯤ ꯑꯩꯈꯣꯏ ꯀꯣꯂꯦꯖꯇ ꯃꯃꯤꯡ ꯆꯠꯂꯤꯕꯅꯦ ꯑꯩꯈꯣꯏ ꯗꯤꯄꯥꯔꯠꯃꯦꯟ ꯑꯣꯖꯥ ꯑꯥꯢ ꯑꯗꯣ ꯃꯣꯏꯅ ꯏꯁꯇ꯭ꯔꯤꯛ ꯑꯣꯏꯕꯁꯦ ꯐꯩꯗ ꯑꯃꯔꯣꯝꯗ ꯍꯥꯏꯔꯒꯗꯤ
ꯎꯝ
ꯀꯟꯅ ꯁꯇ꯭ꯔꯤꯛ ꯑꯣꯏꯗꯕꯁꯦ ꯄꯥꯝꯗꯦꯕ
ꯑꯗꯣ ꯑꯩꯈꯣꯏꯒꯤꯗꯣ ꯑꯣꯏꯃꯟꯂꯦ ꯍꯥꯏꯕ
ꯎꯝ ꯁꯇ꯭ꯔꯤꯛ ꯌꯥꯝꯃꯟꯕꯁꯨ ꯐꯠꯇꯦ ꯑꯗꯨꯑꯣꯢꯔꯒꯁꯨ ꯃꯣꯏꯅꯒ ꯑꯗꯨꯝ ꯁꯦꯟꯅꯕꯤꯕꯁꯦ ꯁꯤꯃꯗꯤ ꯐꯩ
ꯍꯨ ꯋꯥꯗꯦ ꯍꯦꯟꯃꯟ ꯈꯔꯖꯥꯠꯅꯦ ꯑꯩꯈꯣꯏ ꯑꯉꯥꯡ ꯃꯆꯥꯅꯦ ꯈꯣꯡꯎꯞꯁꯨ ꯃꯣꯏꯅ ꯄꯤꯕ ꯈꯣꯡꯎꯞ ꯇꯣꯡꯗꯕ ꯌꯥꯄꯣꯠ ꯅꯠꯇꯦ
ꯀꯩꯒꯤ ꯅꯣꯢ ꯈꯨꯎꯞ ꯇꯣꯉꯥꯟꯅ ꯄꯤꯕ꯭ꯔꯥ
ꯄꯤꯌꯦ ꯑꯉꯥꯡ ꯑꯣꯏꯀꯥꯟ ꯇꯣꯡꯕ ꯈꯣꯡꯎꯞ ꯑꯃ ꯄꯤꯁꯜꯂꯛꯑꯦ ꯅꯨꯄꯥꯅ ꯇꯣꯡꯅꯕꯗꯣ ꯈꯪꯉꯤꯗꯅ ꯃꯔꯤ ꯀꯤꯕꯤꯗꯣ
ꯑꯥ
ꯑꯗꯨꯗꯣ ꯄꯤꯁꯜꯂꯦ ꯑꯗꯨꯗꯨꯒ ꯇꯣꯡꯍꯜꯂꯦ ꯑꯗꯨ ꯅꯠꯇ꯭ꯔꯗꯤ ꯌꯥꯗꯦꯅ ꯑꯗꯨꯝ
ꯅꯣꯏ ꯈꯨꯖꯤꯟ ꯈꯥꯛꯄ ꯈꯣꯠꯄ ꯑꯝꯇ ꯌꯥꯗꯦ ꯍꯥꯏꯅꯦ
ꯌꯥꯗꯦ ꯌꯥꯗꯦ
ꯐꯠꯇ꯭ꯔꯣꯗꯣ ꯅꯦꯜꯄꯨꯂꯤꯁ ꯁꯪꯕꯗꯤ ꯌꯥꯕ꯭ꯔꯥ
ꯌꯥꯗꯦ
ꯅꯦꯜ ꯄꯨꯂꯤꯁꯁꯨ ꯁꯪꯉꯛꯇꯔꯣ
ꯁꯪꯗꯦꯗ ꯇꯨꯃꯤꯟ ꯇꯃꯤꯟ ꯑꯃꯨꯃꯨꯛ ꯁꯪꯉꯦ ꯑꯗꯨꯁꯨ ꯌꯥꯗꯦꯗ ꯀꯥꯢꯗꯩꯅꯣ ꯈꯣꯡꯗꯗꯤ ꯁꯪꯉꯦ
ꯔꯤꯃꯨꯕꯔꯅ ꯀꯣꯛꯊꯠꯂꯣ